ꯆꯥꯛ ꯇꯣꯛꯄꯗ ꯉꯥꯏꯔꯤꯌꯦ
ꯑꯁ ꯑꯩꯈꯣꯏꯗꯤ ꯆꯥꯛ ꯆꯥꯗ꯭ꯔꯤ
ꯆꯥꯛ ꯆꯥꯗ꯭ꯔꯤꯌꯦ
ꯆꯥꯛ ꯆꯥꯗ꯭ꯔꯤ ꯌꯦꯟ ꯑꯃ ꯀꯩ ꯑꯃ ꯊꯣꯡꯒꯦꯅ ꯂꯩꯕ ꯊꯣꯛꯎꯕꯅꯤ
ꯑꯣ ꯀꯅꯥ ꯀꯅꯥ ꯆꯥꯗꯣꯏꯅꯣ
ꯑꯩꯈꯣꯏ ꯃꯉꯥꯅꯤꯗ ꯃꯉꯥꯟ ꯃꯉꯥꯟꯅꯦ ꯑ ꯃꯉꯥꯟꯅꯦ ꯑꯩꯅꯦ ꯕꯦꯁꯀꯤꯅꯦ ꯔꯣꯍꯤꯠꯅꯦ ꯑꯣ ꯑꯩꯈꯣꯏ ꯃꯔꯤ ꯑꯣꯏꯔ ꯃꯥꯟꯅꯦ
ꯑꯣꯁ ꯀꯩꯅꯣ ꯆꯥꯕꯗꯪ ꯂꯣꯑꯣ ꯆꯥꯕꯤ ꯊꯛꯄꯤꯗꯤ ꯌꯥꯎꯗꯕꯤꯔꯣ
ꯆꯥꯕꯗꯪꯅꯤꯗ
ꯑꯣ ꯐꯩ ꯐꯩ ꯐꯩ ꯌꯥꯝ ꯒ꯭ꯌꯥꯟ ꯇꯥꯔꯝꯃꯦꯗ
ꯍꯣꯔꯦꯟ ꯕꯣꯜ ꯌꯦꯡꯗꯣꯏꯔꯣ ꯅꯣꯏ
ꯑꯦ ꯍꯣꯔꯦꯟꯦꯟꯗꯤ ꯀꯩꯅꯣꯅꯦꯍꯦ ꯉꯥꯏꯔꯤꯕꯅꯤꯅꯦ ꯂꯥꯏꯔꯤꯛ ꯄꯥꯔꯒ ꯉꯥꯏꯗꯣꯔꯕꯅꯤ
ꯈꯪꯗꯦ ꯍꯣꯔꯦꯟ ꯅꯣꯏꯔꯣꯝꯗ ꯑꯣꯏꯅ ꯌꯦꯡ ꯂꯥꯛꯑꯁꯤꯔꯥ ꯑꯩꯈꯣꯏꯔꯣꯝ ꯑꯩꯈꯣꯏꯔꯣꯝꯗꯁꯨ ꯀꯥꯞꯇꯤ ꯀꯥꯞꯄꯦꯕ ꯃꯛ ꯈꯥ ꯃꯤ ꯌꯥꯝ ꯌꯥꯝꯃꯦ ꯍꯩꯅꯗꯕꯩꯅꯤ
ꯑꯩꯈꯣꯏꯗꯤ ꯃꯤ ꯌꯥꯝꯗꯦꯗ ꯑꯩꯈꯣꯏ ꯃꯔꯤ ꯃꯉꯥꯗ ꯄ꯭ꯔꯣꯖꯦꯛꯇꯔ ꯅꯥꯟꯅ ꯌꯦꯡꯕꯩ ꯋꯥꯅꯤ꯫ ꯍꯥꯏꯣꯏꯗꯤ ꯍꯣꯔꯦꯟꯗꯤ ꯍꯂꯥꯟꯒ ꯕꯤꯅꯦ ꯇꯧꯅꯕꯗꯨ ꯌꯦꯡꯒꯦ
ꯍꯣꯏ ꯍꯣꯔꯦꯟ ꯅꯦꯃꯥꯔꯁꯨ ꯌꯥꯎꯅꯤ ꯍꯥꯏꯕꯔꯥ ꯀꯩꯅꯣꯝ ꯍꯥꯏꯗꯥꯏ
ꯅꯦꯃꯥꯔ ꯈꯪꯗꯦꯗ ꯍꯣꯔꯦꯟ ꯄꯨꯡ ꯕꯥꯔꯣ ꯑꯗꯨꯋꯥꯏꯗꯨꯗ ꯀꯟꯐꯥꯔ꯭ꯃ ꯇꯥꯔꯅꯤ ꯃꯣꯏꯒꯤ ꯂꯥꯏꯟ ꯑꯞ ꯊꯥꯗꯣꯔꯛꯄꯗꯣ ꯅꯠꯇ꯭ꯔꯗꯤ ꯈꯡꯉꯔꯣꯏ
ꯑꯥ
ꯍꯥꯏꯕ ꯉꯝꯗꯦ ꯅꯦꯃꯥꯔꯗꯣ ꯐꯤꯠ ꯑꯣꯏꯗꯦꯕ ꯀꯟꯅ
ꯌꯦꯡꯕꯕꯨꯗꯤ ꯂꯥꯛꯅꯤꯡꯉꯦ ꯑꯗꯣ ꯍꯣꯔꯦꯟ ꯍꯟꯕꯒꯤꯗꯨꯅꯤꯅꯦ ꯄꯨꯡ ꯕꯥꯔꯣ ꯃꯈꯥꯏꯗ ꯄꯨꯡ ꯑꯅꯤ ꯃꯈꯥꯏꯗꯋꯥ ꯂꯣꯏꯔꯅꯤ ꯍꯟꯕꯒꯤ ꯁꯤ ꯇꯜꯂꯤꯁꯤ
ꯎꯝ ꯑꯗꯨꯕꯨꯗꯤ ꯍꯟꯕꯒꯤ ꯁꯤꯟꯗꯨꯅꯪ ꯈꯔꯥꯥꯗꯤ ꯋꯥꯔꯅꯤ
ꯑ
ꯍꯣꯔꯦꯟꯗꯤ ꯑꯗꯨꯝ ꯁꯥꯟꯅꯔꯛꯀꯅꯤ ꯃꯣꯔꯣꯛ ꯃꯣꯔꯣꯀꯣꯌꯦ ꯅꯣꯔꯋꯦꯁꯨ ꯐꯖꯅ ꯁꯥꯟꯅꯔꯛꯀꯅꯤ ꯈꯪꯉꯦ ꯍꯣꯔꯦꯟꯗꯤ
ꯑꯣ ꯑꯁ ꯃꯣꯏ ꯈꯨꯁꯥꯟꯅꯗꯣ ꯈꯪꯗꯦ ꯃꯣꯏ ꯈꯨꯁꯥꯟꯅꯗꯣ ꯌꯥꯝ ꯐꯤꯡꯉꯤ ꯎꯝ ꯐꯤꯡꯅꯗꯤ ꯁꯥꯟꯅꯩ ꯈꯡꯗꯦ
ꯀꯩꯅꯣ ꯃꯤꯗꯤ ꯍꯨꯏꯖꯥꯎ ꯉꯥꯇꯅꯤꯗꯅ ꯃꯣꯏꯖꯨ ꯍꯂꯥꯟꯖꯨ ꯎꯝ ꯒꯣꯜꯗꯟ ꯕꯨꯠ ꯀꯤ ꯆꯥꯟꯁ ꯂꯩꯕꯅꯤꯅ ꯃꯥꯖꯨ ꯒꯣꯜ ꯆꯟꯅꯤꯡꯅꯦꯕ
ꯎꯝ
ꯐꯖꯕꯩꯗꯤ ꯀꯩꯅꯣꯖꯨ ꯐꯖꯩ ꯕꯔꯖꯤꯜꯖꯨ ꯑꯗꯨꯝ ꯁꯥꯟꯅꯩ ꯐꯖꯅ ꯃꯣꯏꯖꯨ ꯄ꯭ꯂꯦꯌꯔꯁꯤꯡꯗꯣ ꯂꯣꯏꯅ ꯁꯨꯔꯤꯕ ꯃꯤꯗꯣ
ꯑꯝ
ꯃꯣꯏ ꯏꯁꯀ꯭ꯋꯥꯠꯇꯨꯝ ꯐꯖꯩꯌꯦ ꯑꯅꯧꯕ ꯏꯁꯀ꯭ꯋꯥꯠꯇꯣ
ꯑꯁ ꯔꯣꯅꯥꯜꯗꯣꯏ ꯐꯦꯂꯣ ꯄꯣꯔꯇꯨꯒꯜꯒꯤ ꯐꯦꯂꯣ
ꯑꯦ ꯑꯩꯗꯤ ꯔꯣꯅꯤꯜꯗꯣ ꯄꯥꯝꯃꯤ ꯑꯗꯨꯕꯨ ꯑꯩ ꯀꯩꯅꯣꯗꯤ ꯁꯞꯄ꯭ꯔꯣꯛꯇꯤ ꯀꯩꯅꯣꯗꯅꯤ ꯑꯦꯔꯖꯦꯟꯇꯤꯅꯥꯅꯤꯅꯦ ꯁꯤ ꯃꯦꯁꯤ ꯌꯥꯎꯕꯅꯤꯅ
ꯑꯗꯨꯒ ꯀꯩ ꯍꯥꯏꯗꯅꯣ ꯑꯩꯈꯣꯏꯒꯤ ꯐꯦꯟꯁꯤꯡꯖꯦ ꯃꯔꯛꯇ ꯌꯥꯝ ꯈꯠꯅꯩꯅꯦ ꯇꯜꯂꯤꯅꯦ
ꯑꯥ ꯑꯩꯈꯣꯏꯁꯨ ꯑꯗꯨ ꯑꯩꯈꯣꯏꯁꯨ ꯔꯣꯅꯥꯜꯗꯣꯅꯦ ꯑꯗꯨꯏꯖꯨ ꯎꯝ
ꯍꯥꯏꯗꯤ ꯔꯣꯅꯥꯜꯗꯣꯗꯣ ꯊꯤꯗꯤ ꯊꯤꯗꯦ ꯐꯖꯩ ꯑꯗꯣꯏ ꯆꯍꯤꯗꯨ ꯈꯤꯇꯪ ꯌꯥꯝꯃꯕꯅꯤꯅ ꯃꯥꯗꯤ ꯃꯣꯏꯗꯤ ꯍꯥꯏꯗꯤ ꯃꯄꯥꯡꯒꯜꯅ ꯁꯥꯟꯅꯕ ꯃꯤꯅꯦꯕ ꯇꯧꯔꯝꯃꯤꯗꯣ ꯑꯗꯨꯒ ꯃꯦꯁꯤ ꯍꯣꯏꯗꯤ ꯄꯥꯡꯒꯟꯅ ꯁꯥꯟꯅꯕ ꯃꯤꯅꯠ ꯄꯤꯔꯦ ꯃꯣꯏꯅ ꯑꯃꯨꯛ ꯃꯈꯣꯡ ꯈꯔ ꯁꯤꯡꯉꯦ ꯉꯁꯥꯏꯒꯤ ꯄꯤꯊꯣꯔꯣꯛꯄ ꯑꯃ ꯌꯥꯎꯋꯦꯕ ꯑꯗꯨ ꯑꯅꯤꯗꯪꯗ ꯈꯦꯠꯅꯕ ꯄꯥꯝꯗꯤ ꯂꯣꯏ ꯄꯥꯝꯖꯩ ꯑꯩꯅ ꯔꯣꯟꯗꯩ ꯇꯝꯕ ꯍꯥꯏ ꯇꯥꯔꯒꯗꯤ ꯀꯛ ꯀꯟꯅ ꯍꯣꯠꯅꯕ
ꯍꯥꯏꯗꯤ ꯃꯣꯏ ꯍ꯭ꯔꯥꯗ ꯋꯥꯛꯇꯣ ꯄꯥꯝꯕꯩ ꯋꯥꯅꯤꯗ
ꯑꯗꯩ ꯀꯠꯊꯣꯛꯄꯖꯨ ꯈꯔ ꯍꯦꯜꯂꯤꯅꯦ ꯔꯣꯅꯥꯜꯗꯣꯅ ꯈꯔ ꯀꯠꯊꯣꯛꯄ ꯗꯥꯟ ꯗꯥꯟ
ꯔꯣꯅꯥꯟꯗꯣ ꯍꯣꯏꯗꯤ ꯌꯥꯝ ꯊꯤ ꯀꯠꯊꯣꯛꯄ ꯃꯤꯅꯤꯗ ꯑꯗꯣ ꯑꯗꯨ ꯈꯪꯗꯅ ꯕ ꯃꯤ ꯂꯩꯗꯅ ꯑꯩꯗꯤ ꯑ ꯃꯦꯁꯤ ꯑꯗꯨꯅꯤ ꯑꯗꯩ ꯔꯣꯅꯥꯟꯗꯣ ꯑꯗꯨꯅꯤ ꯉꯥꯡꯅꯕꯗꯣ ꯑꯩ ꯇꯁꯦꯡ ꯇꯥ ꯇꯜꯂꯤꯌꯦ ꯇꯥꯗꯧꯕ ꯑꯩꯈꯣꯏꯗꯤ ꯑꯅꯤꯃꯛ ꯂꯣꯏ ꯐꯖꯩ
ꯍꯥ ꯑꯩ ꯀꯟꯇꯦꯛꯇ ꯈꯔ ꯌꯥꯎꯔꯤꯌꯦ ꯋꯥꯆꯞ ꯑꯦ ꯑꯩ ꯃꯦꯁꯤꯅ ꯑꯌꯥꯝꯕ ꯑꯣꯏ ꯑꯗꯣꯏꯖꯨ ꯍꯣꯏ ꯑꯩ ꯔꯣꯅꯥꯜꯗꯣ ꯄꯥꯝꯃꯤ ꯑꯗꯣ ꯃꯦꯁꯤ ꯅꯣꯡꯃꯥꯇ ꯁꯤꯗꯗꯤ ꯁꯤ ꯇꯧꯋꯦ ꯑꯗꯥ ꯇꯧꯌꯦꯗꯨ ꯁꯤꯗꯗꯦ ꯑꯗꯣ ꯀꯟꯇꯦꯛꯁꯤꯗ ꯈꯔ ꯌꯥꯎꯔꯤꯌꯦ ꯁꯤꯗ ꯌꯥꯝ ꯇ꯭ꯔꯣꯅꯥꯜꯗꯣ ꯁꯤꯗꯕ ꯃꯦꯁꯤ ꯄꯣꯛꯕ ꯀꯥꯟꯗꯅꯤ ꯅꯨꯡꯉꯥꯏꯗꯣꯏꯖꯦ ꯑꯩꯅ ꯅꯨꯡꯉꯥꯏꯅꯤ
ꯎꯝ ꯎꯝ ꯇꯧꯕꯨꯗꯤ ꯑꯗꯨꯗꯤ ꯃꯣꯏ ꯋꯥ꯭ꯔꯜ ꯀꯞꯇ ꯌꯦꯡꯅꯤꯡꯕ ꯀꯥꯡꯕꯨ ꯑꯣꯏꯗꯣꯏꯅꯤ
ꯑꯥ
ꯃꯤ ꯃꯥꯏ ꯃꯥꯏ ꯉꯝꯅꯅꯕ ꯃꯣꯏꯖꯨ ꯀꯥꯟꯅꯕ ꯁꯥꯟꯅꯤꯡꯉꯤꯅꯤ ꯆꯍꯤ ꯃꯇꯥꯡ ꯌꯥꯔꯛꯇꯕ ꯍꯥꯏꯕ ꯑꯃ ꯂꯩ ꯑꯗꯨꯅ ꯌꯥꯔꯛꯇ꯭ꯔꯤ ꯉꯥꯛꯇꯅꯦꯕ ꯍꯣꯏ ꯍꯧꯖꯤꯛꯄꯨꯒꯤꯗꯤ ꯐꯣꯔꯝ ꯇꯥꯕꯕꯨꯗꯤ ꯃꯦꯁꯤꯅꯕꯨꯗꯤ ꯐꯣꯔꯝ ꯇꯥꯏꯀꯣ ꯍꯥꯏꯗꯤ ꯃꯦꯁꯤꯅ ꯆꯍꯤꯗꯣ ꯈꯤꯇꯪ ꯅꯍꯥꯟ ꯅꯤꯐꯨ ꯁꯨꯗ꯭ꯔꯤꯅꯤꯅꯀꯣ
ꯑꯥ
ꯆꯍꯤ ꯑꯅꯤꯒꯤ ꯒꯦꯞ ꯀꯥꯏꯁꯦ ꯑꯗꯨꯝ ꯍꯦꯛꯇ ꯌꯥꯄꯣꯇꯦꯅꯦ ꯑꯗꯨꯝ ꯈꯦꯅꯕꯤꯅꯦꯕ
ꯑꯁ ꯕꯥꯄꯦ ꯕꯥꯛꯀꯤ ꯕꯥꯄꯦꯁꯨ ꯀꯟꯅ ꯇꯥꯟꯅꯔꯛꯏꯅꯦ
ꯑꯦ ꯕꯥꯄꯦꯒꯣꯖꯤ ꯒꯣꯜꯗꯟꯕꯨꯠꯀꯤ ꯔꯦꯁꯦ ꯃꯦꯁꯤꯒꯅꯤ
ꯃꯣꯏꯅꯤ ꯃꯣꯏꯅꯤꯖꯦ ꯒꯣꯜ ꯃꯁꯤꯡ ꯒꯣꯜ ꯃꯁꯤꯡ ꯃꯥꯟꯅ
ꯆꯞ ꯆꯞ ꯃꯥꯟꯅꯅꯤ ꯃꯥꯟꯅꯩ ꯇꯔꯦꯠ ꯇꯔꯦꯠ ꯆꯞ ꯃꯥꯟꯅꯔꯤ ꯃꯦꯁ ꯃꯁꯤꯡ ꯆꯞ ꯃꯥꯟꯅꯔꯤꯕ ꯑꯅꯤꯃꯛ ꯄ꯭ꯔꯤ ꯀ꯭ꯋꯥꯇꯔ ꯕꯛꯇ ꯆꯟꯕ ꯉꯥꯛꯇꯅꯤꯗꯅ
ꯑꯥ ꯁꯗꯣꯕꯤꯁꯨ ꯇ ꯂ
ꯀꯩꯅꯣꯗ ꯔꯣꯅꯞ ꯁꯗꯤꯗꯨꯗꯁꯟꯅꯈꯤꯕꯣ ꯒꯣꯜ ꯃꯁꯤꯡꯅꯦꯕ
ꯎꯝ
ꯉꯁꯤ ꯁꯥꯟꯗꯣꯢꯁꯦ ꯄ꯭ꯔꯤꯀ꯭ꯋꯥꯇꯔ ꯍꯧꯔꯅꯤ ꯉꯁꯤꯗꯒꯤ
ꯎꯝ ꯑꯗꯣ ꯄ꯭ꯔꯤꯀ꯭ꯋꯥꯇꯔ ꯀꯩꯅꯣ ꯆꯪꯈ꯭ꯔꯦ ꯀꯩꯅꯣ ꯐ꯭ꯔꯥꯟꯁ ꯆꯪꯈ꯭ꯔꯦ ꯀꯩꯅꯣ ꯄꯤꯛꯄꯗ ꯑ ꯐ꯭ꯔꯥꯟꯁꯒ ꯄꯦꯔ ꯒ ꯁꯅ ꯑꯗꯨꯗꯤ
ꯑꯗꯨ ꯀꯩꯅꯣꯅꯤ ꯊꯥꯔꯇꯤ ꯇꯨꯅꯤ ꯀꯩꯅ ꯅꯠꯇ꯭ꯔꯣ ꯑꯣ ꯂꯃ ꯀꯩꯅꯣꯅꯤ ꯂꯃꯨꯛꯁꯨ ꯀꯩꯅꯣꯅꯤ ꯁꯤꯛꯇꯤꯟ ꯁꯥꯟꯅꯈ꯭ꯔꯦ
ꯁ ꯆꯤꯟꯅꯦ ꯑꯗꯨ ꯃꯇꯨꯡꯗ ꯃꯣꯔꯣꯛꯀꯣꯒ ꯀꯩꯅꯣꯒ ꯃꯣꯔꯣꯛꯀꯣꯒ ꯐ꯭ꯔꯥꯟꯁꯀ ꯀ꯭ꯋꯥꯇꯔ ꯇꯥꯈ꯭ꯔꯦ
ꯑꯣ ꯆꯨꯝꯃꯦ ꯃꯣꯔꯣꯛꯀꯣ ꯀꯥꯈ꯭ꯔꯦ ꯑꯗꯩꯗꯤ ꯉꯁꯤ ꯁꯥꯟꯅꯣꯏꯌꯨ ꯉꯁꯤ ꯀꯩꯅꯣ ꯔꯅꯥꯎ ꯀꯩꯅꯣ ꯅꯠꯇ꯭ꯔꯣ ꯉꯁꯤ ꯔꯥꯎꯟ ꯑꯣꯐ ꯁꯤꯛꯁꯇꯤꯟ ꯅꯠꯇ꯭ꯔꯣ ꯁꯥꯟꯅꯣꯏꯁꯤꯡꯁꯦ
ꯑ ꯔꯥꯎꯟ ꯁꯤꯁꯅꯤ ꯁꯟꯦꯁ
ꯎꯝ ꯑꯅꯤ ꯑꯅꯤꯃꯗꯤ ꯀꯥꯈ꯭ꯔꯦꯕ
ꯑꯥ
ꯀꯩꯅꯣ ꯐꯖꯔꯛꯀꯅꯤ ꯑꯗꯨꯝ ꯕꯦꯜꯖꯤꯌꯝꯒ ꯌꯨ ꯑꯦꯁ ꯑꯦꯒꯁꯨ ꯇꯥꯔꯝꯅꯤ ꯑꯗꯨ ꯍꯟꯗꯛꯇꯤ ꯏꯊꯥ ꯊꯥꯖꯅ ꯏꯕꯤꯁ ꯑꯩꯁꯨ ꯐꯖꯩꯉꯦ
ꯎꯝ ꯑꯗꯨꯗꯒꯤ ꯑꯩꯅ ꯈꯟꯕꯗ ꯕꯦꯜꯖꯤꯌꯝꯒ ꯌꯨ ꯑꯦꯁ ꯑꯦꯒ ꯀꯥꯔꯛꯄꯗꯨꯒ ꯄꯣꯔꯇꯨꯒꯜ ꯄꯣꯔꯇꯨꯒꯜꯁꯦ ꯍꯌꯦꯡ ꯀꯥꯔꯒꯗꯤ ꯑꯦ ꯍꯌꯦꯡꯒꯤꯁꯦ ꯀꯥꯔꯒꯗꯤ ꯑꯗꯨꯗ ꯇꯥꯅꯤ
ꯎꯝ ꯇꯥꯔꯛꯀꯗꯣꯏꯅꯦ ꯑꯅꯤꯗꯨꯗ ꯎꯝ ꯁ꯭ꯄꯦꯟꯒ ꯑꯀꯥꯕꯗꯒꯤ
ꯑꯥ
ꯁ꯭ꯄꯦꯟꯁꯨ ꯑꯗꯨꯝ ꯁꯥꯟꯅꯩ ꯑꯗꯣ ꯄꯣꯔꯇꯨꯒꯜꯒ ꯑꯅꯤꯁꯦ ꯃꯃꯥꯡ ꯗ꯭ꯔꯣꯒ ꯆꯠꯅꯈꯤꯒꯨꯝ ꯇꯧꯕꯅꯦ ꯑꯗꯩꯗꯤ ꯄꯣꯔꯇꯨꯒꯜ ꯑꯃꯨꯛ ꯀꯥꯒꯔꯦ
ꯑ ꯁꯦ ꯌꯨꯔꯣꯞꯁꯦ ꯀꯩꯅꯣ ꯂꯤꯛꯇ ꯀꯩꯅꯣꯅ ꯀꯥꯈ꯭ꯔꯤꯗꯨꯗꯤ
ꯎꯝ ꯐꯠꯒꯣꯜꯅ ꯀꯥꯒꯦꯣ ꯑꯗꯣ ꯍꯧꯖꯤꯛ ꯕꯦꯇꯤꯡ ꯃꯣꯏ ꯇꯧꯅꯕꯗ ꯌꯦꯡꯕꯗ ꯀꯩꯅꯣꯅ ꯋꯥꯡꯍꯧꯕꯅꯦ ꯄꯣꯏꯟꯗꯣ ꯁ꯭ꯄꯦꯟꯅ
ꯎꯝ ꯁ꯭ꯄꯦꯟꯅ ꯑꯗꯨꯝ ꯋꯥꯡꯉꯦ
ꯎꯝ ꯀꯩꯅꯣ ꯑꯗꯣ ꯁꯝꯅ ꯍꯥꯏꯔꯕꯗ ꯁ꯭ꯄꯦꯟꯅ ꯂꯨꯄꯥ ꯆꯥꯝꯃ ꯊꯥꯕꯗ ꯂꯨꯄꯥ ꯆꯍꯨꯝ ꯃꯌꯥ ꯆꯣꯡꯊꯣꯛꯄꯗꯣ ꯄꯣꯔꯇꯨꯒꯜꯒꯤ ꯂꯨꯄꯥ ꯆꯅꯤꯗꯪ ꯆꯣꯡꯊꯣꯛꯍꯧꯋꯦꯕ
ꯎꯝ
ꯄꯣꯔꯇꯨꯒꯜꯅ ꯀꯩꯅꯣ ꯄꯩꯁꯥ ꯀ ꯇꯧꯍꯧꯋꯦꯕ ꯍꯥꯏꯗꯤ ꯃꯣꯏꯅ ꯀꯥꯔꯅꯤꯅ ꯂꯩꯍꯧꯕ ꯍꯥꯏꯇꯥꯔꯦ ꯄꯣꯔꯇꯨꯒꯜꯅ
ꯑꯥ
ꯍꯟꯗꯤ ꯄꯣꯔꯇꯨꯒꯜꯒꯤ ꯑꯣꯏ ꯁꯀꯥꯜ ꯐꯖꯔꯕꯅꯤꯅ ꯍꯥꯟꯅꯒꯤ ꯅꯇ ꯅꯠꯇꯦꯗ ꯌꯦꯝꯕꯜꯗꯤ ꯀꯟꯅ ꯀꯩꯅꯣ ꯂꯩꯒꯅꯤ ꯀꯔꯤꯣꯅꯨ ꯃꯦꯟꯗꯤꯁꯇꯕ ꯑꯃ ꯌꯥꯎꯕꯗ
ꯐꯗꯤ ꯐꯖꯩ ꯑꯗꯣ ꯃꯣꯏꯁꯦ ꯈꯪꯗꯦ ꯈꯨꯠꯁꯥꯟꯅ ꯑꯃ ꯏꯁꯣꯏ ꯏꯁꯣꯏꯕ ꯑꯃ ꯇꯧꯋꯦꯅꯦ
ꯈꯪꯗꯦ ꯍꯟꯗꯛꯀꯤ ꯋꯥꯜꯗ ꯀꯞꯁꯤꯗꯗꯤ ꯏꯌꯥ ꯌꯥꯗꯦ
ꯃꯦꯁꯤ ꯑꯥꯔꯖꯦꯟꯇꯤꯅꯥꯒꯤꯅ ꯃꯦꯁꯤꯗꯣ ꯂꯣꯏ ꯄꯤꯕꯤꯗ꯭ꯔꯣ ꯃꯣꯏ ꯃꯦꯁꯤꯁꯦ ꯀꯩꯅꯣꯅꯦ ꯈꯟꯗ꯭ꯔꯣ ꯄꯣꯔꯇꯨꯒꯜꯒꯤꯅ ꯑꯃꯨꯛ ꯔꯣꯅꯥꯜꯗꯣꯁꯦ ꯃꯋꯥ ꯂꯧꯗꯕꯩ ꯇꯥꯏꯞꯇ ꯇꯧꯋꯦꯕ
ꯇ ꯔꯗ ꯄꯁ ꯈꯥꯏꯗ ꯃ ꯔꯣ ꯇꯜꯂꯕ ꯈꯪꯗꯦ ꯏꯆꯦꯟ ꯆꯦꯟꯗ꯭ꯔꯦ ꯃꯥꯁꯨ ꯑꯗꯨꯝ ꯂꯦꯞꯄ ꯂꯩꯔꯦ ꯆꯥꯟꯁꯁꯨ ꯄꯤꯗ꯭ꯔꯕꯅꯤꯅ
ꯑꯥ
ꯃꯦꯁꯤ ꯍꯣꯏꯗꯤ ꯃꯦꯁꯤ ꯃꯦꯁꯤꯗ ꯑꯗꯨꯝ ꯇꯧꯋꯤꯗ ꯃꯣꯏꯗꯤ ꯍꯦꯛ ꯄꯥꯁ ꯍꯦꯛ ꯐꯪꯕ ꯃꯦꯁꯤꯗ ꯄꯤꯅꯕ ꯍꯥꯟꯅ ꯍꯣꯠꯅꯩꯌꯦ ꯃꯣꯏꯗꯤ
ꯑꯥ
ꯁꯨꯝ ꯗꯤ ꯃꯌꯥꯗ ꯂꯩꯕ ꯃꯦꯁꯤꯅ ꯑꯃ ꯆꯜꯂꯤꯁꯤꯡꯗꯨ ꯑꯗꯨꯒꯤꯅꯦꯕ
ꯑꯥ
ꯄꯥꯁꯇꯨ ꯐꯠ ꯐꯠ ꯈꯥꯏꯔꯕꯅꯤꯅ ꯃꯦꯁꯤꯅ ꯑꯗꯨꯝ ꯆꯜꯂꯣꯏꯗꯧ ꯃꯥꯟꯂꯒ ꯑꯗꯨꯝ ꯆꯟꯗ ꯌꯥꯎꯋꯤ ꯃꯦꯁꯤ ꯈꯨꯀꯥꯎ ꯑꯃ ꯂꯩꯌꯦ ꯀꯟꯗ꯭ꯔꯁꯨ ꯇꯞꯅ ꯑꯗꯨꯝ ꯊꯥꯖꯤꯟꯕ ꯇꯞ ꯇꯞꯅ
ꯑꯥ
ꯕꯣꯜꯗꯤ ꯅꯨꯡꯉꯥꯏꯅꯤꯗ ꯑ ꯈꯪꯗꯦꯅꯦ ꯌꯥꯝ ꯑꯝꯇꯪ ꯑꯁ ꯀꯥꯏꯗꯅꯣ ꯑꯝꯇꯪ ꯀꯩꯅꯣ ꯆꯠꯂꯨꯁꯤꯗꯅ ꯑꯝꯇꯪ ꯑꯩꯈꯣꯏ ꯃꯌꯥꯝꯁꯦ
ꯁꯨꯝ ꯂꯩꯁꯤꯟꯗ ꯉꯥꯎꯔꯅꯤꯅꯦꯍꯦ ꯊꯧꯕꯥꯜꯂꯣꯝꯗ ꯑꯝ ꯆꯧꯁꯤꯔꯣ ꯍꯣꯔꯦꯟ ꯅꯨꯡꯗꯥꯡ ꯀꯣꯏꯔꯛꯀꯦꯔꯣ
ꯅꯨꯡꯗꯥꯡꯗ ꯊꯧꯕꯥꯜ ꯂꯣꯝ ꯆꯠꯂꯨꯗꯣꯏꯕ
ꯑꯦ ꯀꯩꯅꯣꯗ ꯆꯠꯂꯨꯗꯣꯏꯅꯤ ꯆꯥꯛ ꯅꯣꯏꯁꯨ ꯍꯦꯟꯖꯥꯡ ꯑꯍꯥꯎꯕ ꯊꯣꯡꯉꯗꯤ ꯀꯩꯅꯣ ꯆꯠꯂꯨꯗꯧꯅꯤ ꯀꯩꯅꯣ ꯆꯥꯛ ꯇꯣꯛꯅꯔꯒ ꯕꯣꯟ ꯉꯥꯏꯕ ꯑꯣꯏꯅ ꯀꯩꯅꯣꯔꯣꯝꯗ ꯀꯔꯤ ꯀꯔꯤ ꯑꯩꯈꯣꯏꯒꯤ ꯀꯣꯐꯤꯀꯜꯆꯔꯗ ꯀꯥꯞꯁꯜꯂꯨꯔ ꯂꯣꯏꯔꯦ ꯀꯩꯅꯣ
ꯄꯩꯁꯥꯗꯨꯒꯤ ꯄꯩꯁꯥꯗꯨꯒꯤ ꯋꯥꯅꯤꯅꯦꯍꯦ
ꯑꯦ ꯄꯩꯁꯥꯕꯨ ꯀꯩꯅꯣ ꯂꯨꯄꯥ ꯌꯥꯡꯈꯩ ꯌꯥꯡꯈꯩ ꯈꯥꯏꯅꯕꯗ ꯂꯦꯝ ꯄꯥꯅ ꯀꯣꯟꯅꯔꯦ
ꯑꯩꯗꯤ ꯀꯩꯅꯣꯗ ꯑꯣꯏꯅ ꯆꯅꯤꯡꯉꯤꯅꯦ ꯅꯠꯇ ꯎ ꯀꯤꯍꯣꯝ ꯀꯤꯍꯣꯝ ꯃꯇꯝꯅꯤꯅ ꯀꯩꯅꯣꯗ ꯎꯝ ꯀꯩ ꯍꯥꯏꯒ꯭ꯔꯦ ꯀꯤꯍꯣꯝ ꯆꯥꯕꯝ ꯊꯧꯕꯥꯜꯂꯣꯝ ꯀꯤꯍꯣꯝ ꯆꯥꯕꯝꯗꯣ ꯀ ꯩꯍꯥꯏꯒ꯭ꯔꯦ
ꯑꯦꯔꯤ ꯄꯣꯝꯗꯔꯣ
ꯑꯥ ꯅꯣꯡ ꯅꯣꯡꯄꯣꯛ ꯁꯦꯡꯃꯥꯏꯔꯣꯝꯗ ꯑꯃ ꯀꯤꯌꯣꯝ ꯆꯥꯐꯝꯗꯣ ꯑꯗꯣꯝꯗ ꯆꯠꯅꯤꯡꯉꯤꯅꯤ
ꯑꯣ ꯆꯨꯃꯤꯅꯦ ꯍꯧꯖꯤꯛ ꯀꯤꯍꯣꯝ ꯃꯇꯝꯅꯤꯀꯣ ꯍꯧꯖꯤꯛ ꯀꯩꯅꯣ ꯈꯔ ꯂꯣꯏꯈ꯭ꯔꯕꯣ ꯇꯔꯕꯨꯁꯀꯨꯝꯕꯗꯤ ꯂꯣꯏꯈ꯭ꯔꯕꯣ ꯍꯧꯖꯤꯛꯁꯦ
ꯇꯔꯕꯨꯁ ꯂꯣꯏꯈ꯭ꯔꯦ
ꯇꯔꯕꯨꯁ ꯍꯥꯏꯔꯒ ꯑꯃ ꯇꯔꯕꯨꯁ ꯃꯤꯅ ꯍꯥꯏꯅꯕ ꯑꯃ ꯀꯩꯅꯣ ꯃꯆꯨ ꯑꯃ ꯂꯩꯕ꯭ꯔꯣ ꯌꯦꯜꯂꯣ ꯃꯆꯨ ꯍꯥꯏꯕ꯭ꯔ ꯀꯩꯅꯣꯝꯃ
ꯏꯃꯥꯟ ꯃꯥꯟꯅꯩꯗ ꯇꯥꯡ ꯇꯥꯡꯕꯗꯤ ꯑꯗꯨꯅ ꯍꯦꯟꯅ ꯇꯥꯡꯉꯦ ꯏꯃꯥꯟ ꯃꯥꯟꯅꯩꯗ ꯇꯥꯡꯕꯗꯤ ꯑꯗꯨꯅ ꯇꯥꯡꯉꯦꯉꯣ
ꯃꯍꯥꯎꯗꯤ ꯃꯥꯟꯅꯕ ꯃꯤꯅ ꯑꯗꯨꯅ ꯊꯨꯝꯃꯤ ꯈꯣꯠꯂꯤꯀꯥ ꯍꯥꯏꯅꯕ
ꯀꯦꯖꯤꯗ ꯇꯔꯕꯨꯁ ꯑꯃ ꯔꯦꯠꯀꯤꯗꯨꯅ ꯊꯥꯔꯇꯤ ꯊꯥꯔꯇꯤ ꯐꯥꯏꯚ ꯄꯤꯕꯗꯣ ꯍꯧꯖꯤꯛꯀꯤ ꯌꯦꯜꯂꯣꯗꯨꯗꯤ ꯁꯤꯛꯁ ꯇꯤ ꯃꯌꯥ ꯂꯥꯛꯑꯦ ꯀꯦꯖꯤꯗ
ꯑꯣ ꯍꯛꯆꯥꯡ ꯑꯗꯨꯅ ꯀꯥꯟꯅꯕ ꯍꯦꯟꯖꯥꯠꯂꯥꯕ
ꯈꯪꯗꯦ ꯀꯃꯥꯏ ꯇꯧꯔꯤꯅꯣ
ꯃꯣꯏꯒꯤꯗꯨꯕꯨ ꯑꯩꯈꯣꯏꯁꯤ ꯄꯨꯊꯣꯛꯄ ꯍꯥꯏꯕ꯭ꯔꯤꯠꯂꯥ ꯅꯠꯇ꯭ꯔꯒ ꯑꯥ ꯃꯄꯥꯥꯟꯗꯒꯤ ꯄꯨꯔꯛꯄ ꯄꯣꯠꯂꯣ
ꯃꯄꯥꯟꯂꯣꯝꯗꯩ ꯃꯥꯜꯂꯦ ꯑꯩꯅ ꯈꯟꯕꯗ ꯑꯗꯨ ꯍꯥꯟꯅ ꯎꯝ ꯍꯥꯟꯅꯗꯤ ꯊꯣꯛꯅꯔꯝꯗꯦꯗꯅ ꯍꯥꯏꯗꯤ ꯑꯗꯨ ꯌꯦꯂꯣ ꯇꯔꯕꯨꯁꯁꯦ ꯍꯥꯟꯅꯗꯤ ꯂꯩꯔꯝꯗꯦꯗꯅ ꯆꯥꯟꯅꯔꯝꯗꯦꯗ ꯅꯝꯕ ꯄꯥꯔꯗꯗꯤꯦꯕꯣ
ꯑꯣ ꯑꯩꯅ ꯈꯜꯂꯤꯅꯦ ꯍꯣꯏ ꯍꯥꯟꯅꯗꯤ ꯎꯗꯦꯕ ꯑꯩꯁꯨ ꯁꯤꯗꯒ ꯑꯩꯈꯣꯏ ꯅꯥꯎꯆꯥ ꯍꯣꯏꯅꯒ ꯊꯥꯔꯝꯕꯗꯣ ꯃꯣꯏ ꯌꯦꯂꯣ ꯃꯆꯨ ꯌꯥꯎꯈꯤꯕ꯭ꯔꯣ
ꯌꯥꯎꯗꯦ ꯔꯦꯠ ꯉꯥꯛꯇꯅꯤ
ꯔꯦꯠ ꯉꯥꯛꯇ ꯑꯣꯏ ꯃꯥꯜꯂꯦ
ꯑꯣ
ꯇꯔꯕꯨꯁꯨ ꯁꯦꯕꯥ ꯑꯗꯨꯝ ꯆꯪꯉꯝꯒꯅꯤꯗ
ꯑꯁ ꯃꯣꯏ ꯅꯨꯡꯇꯤꯅꯤ ꯀꯩꯅꯣ ꯃꯣꯏ ꯇꯧꯔꯝꯃꯤꯗ ꯅꯨꯡꯇꯤꯒꯤ ꯁꯦꯕꯥ ꯇꯧꯗꯅ ꯌꯥꯝ ꯊꯤ ꯀꯦꯅ ꯇꯧꯕꯤꯨ
ꯎ ꯃꯣꯏ ꯈꯔꯕꯨ ꯀꯥꯟꯕꯨ ꯀꯥꯟꯅꯈꯤꯕꯗꯨꯕꯣ
ꯀꯥꯟꯅꯈꯤꯕꯅꯤ ꯄꯩꯁꯥ ꯈꯔ ꯑꯗꯨꯝ ꯌꯦꯟꯅꯈꯤꯕꯅꯤ꯫ ꯅꯤꯐꯨ ꯅꯤꯐꯨ ꯀꯨꯟꯊ꯭ꯔꯥ ꯅꯤꯐꯨ ꯀꯨꯟꯊ꯭ꯔꯥ ꯅꯤꯐꯨ ꯆꯥꯡ ꯃꯣꯏ ꯌꯥꯝꯃꯤ ꯀꯩꯅꯣ ꯃꯣꯏ ꯇꯧꯏꯗꯣ ꯃꯣꯏ꯫ ꯃꯣꯏ ꯇꯔꯥꯃꯨꯛ ꯁꯨꯕ꯭ꯔꯥ ꯀ꯭ꯌꯥꯃꯨꯛ ꯁꯨ꯫
ꯑꯣ ꯂꯨꯄꯥ ꯂꯤꯁꯤꯡ ꯀꯨꯟꯊ꯭ꯔꯥ ꯃꯤ ꯑꯃꯗ ꯑꯃꯗꯔꯣꯑꯣ ꯀꯨꯟꯊ꯭ꯔꯥ ꯅꯤꯐꯨ ꯀꯨꯟꯊ꯭ꯔꯥ ꯅꯤꯐꯨ ꯍꯥꯢꯖꯦ꯫
ꯑꯣ ꯅꯌꯦ ꯅꯌꯦ ꯎꯝ꯫
ꯑꯦ ꯑꯁ ꯑꯗꯨꯗꯤ ꯑꯗꯨꯝ ꯀꯥꯟꯅꯩꯅꯦ ꯑꯗꯨꯗꯤ ꯄꯩꯁꯥꯗꯣꯌꯥꯝ ꯐꯪꯉꯦꯅꯦ ꯑꯗꯨꯗꯤ꯫
ꯎꯝ ꯐꯪꯉꯦ ꯈꯔ ꯃꯣꯏ ꯐ ꯁꯤꯠꯂꯤ ꯀꯩꯅꯣ꯫
ꯑꯣ ꯇꯔꯕꯨꯖꯁꯦ ꯑꯗꯨꯝ ꯌꯣꯟ ꯌꯥ ꯄꯣꯠꯅꯤ ꯑꯗꯨꯗꯤ꯫
ꯁꯣꯗ ꯑꯃꯨꯛ ꯁꯣꯝꯗꯅ ꯑꯃꯨꯛ ꯇꯧꯕ ꯃꯥꯜꯂꯦ ꯃꯣꯏ ꯁꯨꯝ ꯀꯩꯅꯔꯣꯝꯗ ꯑ ꯅꯣꯡꯁꯨꯝꯂꯣꯝꯗ ꯇꯧꯕ ꯃꯥꯜꯂꯦ ꯑꯃꯨꯛ꯫ ꯃꯣꯏꯒꯤ ꯃꯅꯤ ꯍꯣꯏꯒꯤ ꯀꯅꯥ ꯃꯣꯏ ꯂꯝ ꯑꯃ ꯃꯥꯅꯦ ꯍꯦꯛ ꯊꯥꯒꯠꯂꯛ꯫
ꯑꯣ ꯑꯁ ꯑꯗꯨ ꯃꯥ ꯀꯥꯅꯔꯦ ꯈꯪꯕꯅꯤꯅ ꯑꯗꯨꯝ ꯌꯥꯏ ꯐ꯭ꯔꯤ ꯂꯩꯕꯕꯨꯗꯤ꯫ ꯈꯔ ꯑꯗꯨꯃꯥꯏ ꯇꯧꯁꯜꯂꯖꯨ꯫
ꯎꯝ꯫
ꯀꯗꯧꯅꯤ ꯃꯇꯝ ꯃꯥꯡꯅꯕ ꯑꯣꯢ ꯑꯗꯨꯃꯥꯏꯅ ꯇꯧꯕꯁꯨ ꯀꯥꯟꯅꯩ꯫
ꯎꯝ꯫
ꯑꯗꯨꯝ ꯄꯩꯁꯥ ꯅꯨꯡꯁꯥ ꯊꯣꯛꯏꯕꯅꯤꯅꯀꯣ꯫
ꯎꯝ꯫
ꯑꯗꯨꯝ ꯇꯧꯕ ꯌꯥꯕ ꯊꯕꯛꯅꯦꯕ ꯍꯧꯖꯤꯛꯀꯥꯟꯗꯤ ꯍꯥꯏꯗꯤ꯫ ꯑꯩꯈꯣꯏ ꯅꯍꯥꯁꯤꯡ ꯏꯁꯥꯅ ꯏꯁꯥꯗ ꯊꯕꯛ ꯄꯤꯖꯕ ꯍꯥꯏ ꯍꯧꯖꯤꯛꯀꯥꯟꯗꯤ ꯌꯥꯝ ꯗꯔꯀꯥꯔ ꯂꯩꯔꯦꯕ꯫ ꯍꯈꯣꯏꯗ ꯒꯣꯔꯃꯦꯟꯅ ꯊꯕꯛ ꯄꯤꯕ ꯉꯝꯗꯕꯅꯤꯅꯀꯣ꯫ ꯑꯗꯨꯃ꯫ ꯑꯉꯝꯕ ꯑꯉꯝꯕ ꯇꯧꯒꯗꯕꯅꯤ ꯍꯧꯖꯤꯛꯀꯥꯟꯗꯤ ꯍꯦꯛꯇꯗꯤ ꯇꯠꯇꯔꯗ ꯌꯥꯔꯔꯣꯏ꯫
ꯀꯦꯇꯔꯤꯡꯁꯨ ꯂꯥꯛꯈꯤꯗ꯭ꯔꯦ ꯇꯧꯔꯤꯁꯦ ꯑꯝꯇ ꯂꯨꯍꯣꯡꯅꯗ꯭ꯔꯕ ꯀꯩꯅꯣ ꯈꯪꯗꯦꯗ꯫
ꯈꯪꯗꯦ ꯂꯨꯍꯣꯡ ꯃꯇꯝ ꯑꯃꯨꯛ ꯂꯣꯏꯁꯤꯜꯂꯛꯑꯃꯅꯤꯌꯦ꯫ ꯃꯔ ꯑꯃꯨꯛ ꯍꯟꯗꯛ ꯈꯔ ꯍꯣꯡꯅꯈꯤꯕ ꯃꯥꯜꯂꯦ꯫
ꯑꯣ ꯑꯩ ꯗꯦꯠ ꯁꯚꯦꯟꯇꯤꯟꯒ ꯃꯃꯥꯡ ꯊꯥ ꯗꯦꯠ ꯁꯚꯦꯟꯇꯤꯟꯒ ꯅꯥꯏꯟꯇꯤꯟꯒꯗ ꯏꯃꯥꯏ ꯂꯨꯍꯣꯡꯕ ꯃꯌꯥꯝꯗꯨꯗꯤ꯫
ꯑꯗꯨꯅꯦ ꯐꯖꯅ ꯐꯥꯡꯅꯈꯤꯑꯕ ꯑꯗꯨꯅꯦ ꯍꯧꯖꯤꯛ ꯍꯧꯖꯤꯛ꯫ ꯁꯤꯅ ꯑꯃꯨꯛ ꯃꯈꯣꯟ ꯇꯥꯗ꯭ꯔꯦ꯫ ꯃꯈꯣꯟ ꯏꯇꯥ ꯇꯈꯤꯗ꯭ꯔꯦ ꯫
ꯅꯪ ꯀꯩꯅꯣꯒꯤ ꯑꯍꯟꯒꯤ ꯂꯨꯍꯣꯡꯕꯗꯣ ꯆꯠꯄ꯭ꯔꯣ ꯅꯠꯇ꯭ꯔꯥ ꯀꯃꯥꯏꯅ ꯇꯧꯕꯤꯒꯦ꯫
ꯆꯠꯂꯨꯏ ꯆꯠꯂꯨꯏꯌꯦ ꯑꯗꯨ ꯅꯨꯃꯤꯠꯇꯣ ꯂꯨꯍꯣꯡꯕ ꯌꯥꯝ ꯐꯪꯅꯕꯅꯦ ꯑꯩꯗꯤ ꯀꯩꯅꯣ꯫ ꯇꯧꯔ ꯆꯠꯂꯦ ꯑꯩ ꯏꯊꯟꯇ ꯍꯥꯏꯒꯠꯂꯦ ꯑꯣ꯫ ꯃꯆꯥ ꯍꯣꯏꯅ ꯀꯣꯟꯅ ꯍꯥꯏꯒꯠꯂꯛꯑꯦ ꯃꯣꯏꯗꯤ ꯑꯩꯗꯤ ꯑꯗꯨꯝ ꯀꯅꯖꯤꯠ ꯍꯣꯏꯗ ꯂꯩꯔꯨꯏꯔꯤꯕ ꯑꯩꯗꯤ꯫
ꯑꯥ꯫
ꯃꯣꯏꯗ ꯕꯣꯗ ꯄꯩꯁꯥꯟꯅꯔꯨꯔꯒ ꯅꯨꯡꯗꯥꯡꯅ ꯆꯪꯉꯤꯗꯨ꯫ ꯍꯣꯏ ꯄꯥꯔꯇꯤ ꯃꯌꯥꯝ ꯂꯩꯔꯝꯃꯦ ꯑꯗꯨ ꯇꯧꯔ ꯌꯦꯡ꯫ ꯑꯗꯨꯝ ꯅꯨꯡꯗꯥꯡ ꯍꯜꯂꯛꯄ ꯊꯦꯡꯉꯦꯗ ꯑꯗꯨ ꯂꯣꯏꯔꯒ ꯍꯜꯂꯛꯄꯗ ꯃꯣꯏ ꯑꯣꯛ ꯇꯧꯑꯦꯕ꯫
ꯑꯥ꯫